ꯇꯥꯏꯦ ꯏꯇꯔꯃꯦ ꯏꯇꯔꯃ ꯏꯚꯥꯏ ꯀꯥꯎꯥꯎ
ꯑꯣꯍꯣ ꯏꯕꯥ
ꯍꯣꯏ ꯍꯣꯏ ꯍꯣꯏ
ꯀꯩ ꯇ ꯍꯧꯒꯦ
ꯑꯁ ꯍꯧꯖꯤꯛꯇꯤ
ꯐ
ꯁꯥꯃꯟꯕꯒꯤ ꯌꯨꯝꯗꯣ ꯐꯝꯅꯤꯉꯥꯏꯁꯨ ꯂꯩꯇꯦ ꯑꯩꯈꯣꯏ ꯑꯗꯨꯕꯨ ꯆꯠꯊꯣꯛ ꯆꯠꯁꯤꯟ ꯇꯧꯕꯅꯤꯅ
ꯑꯌꯨꯛꯇꯗ ꯀꯩ ꯅꯊꯧ ꯇꯧꯔꯤꯒꯦ
ꯑꯌꯨꯛꯁꯦ ꯆꯤꯡꯒꯦ ꯒꯟꯁꯥꯡ ꯆꯤꯡꯒꯦ ꯍꯣꯏ ꯃꯅꯥ ꯍꯥꯏꯕ ꯇꯥꯔꯦ ꯑ ꯑꯀꯥꯡꯕꯀꯣ
ꯍꯣꯏ
ꯃꯃꯤꯡꯕꯨꯗꯤ ꯀꯔꯤ ꯍꯥꯏꯁꯤꯔꯥ ꯑꯀꯥꯡꯕ ꯃꯈꯣꯏꯅ ꯃꯤꯛꯁ ꯇꯧꯔꯒ ꯏꯃꯥꯅ ꯊꯣꯡꯕꯤꯕꯀꯣ
ꯑꯣ ꯌꯥꯝ ꯍꯥꯎꯗꯣ ꯃꯥꯂꯦꯍꯦ
ꯍꯣꯏ ꯍꯥꯎꯋꯤꯗ ꯍꯥꯏꯕꯗꯤ ꯆꯤꯡꯣꯟꯁꯥꯡꯅꯤꯅꯀꯣ ꯑꯗꯨ ꯑꯩꯣꯏꯁꯨ ꯂꯣꯏꯅꯃꯛ ꯊꯝꯕꯒꯤ ꯍꯥꯎꯋꯤ
ꯎꯝꯗꯤ ꯣꯏꯖ ꯊꯧꯂ ꯑꯆꯣꯏ
ꯑꯁ
ꯑꯁ ꯆꯥꯕ ꯌꯥꯗ ꯅꯦ ꯃꯥꯗꯦꯕ ꯍꯥ
ꯊꯥꯎꯅꯤꯔꯣ
ꯑꯩꯈꯣꯏ ꯏꯃꯥꯟꯅꯕꯅ ꯊꯣꯡꯕꯅꯤ ꯀꯔꯤ ꯀꯔꯤ ꯍꯥꯞꯕ꯭ꯔꯥ ꯈꯪꯗꯦ ꯍꯥꯎꯗꯕ
ꯍꯁꯦꯔꯥ ꯍꯥꯏꯅ ꯈꯜꯂꯝ ꯂꯩ ꯏꯅꯤ ꯍꯧꯖꯤꯩ
ꯕ꯭ꯔꯣꯌꯔꯥꯗꯤ ꯍꯣꯏ ꯊꯣꯡꯝꯕ ꯍꯥꯏꯗ꯭ꯔ ꯑꯗꯨꯒ ꯍꯥꯎꯅ ꯊꯣꯡꯗ꯭ꯔꯗꯤꯀꯣ
ꯑ
ꯑ ꯆꯥꯕꯅ
ꯍ ꯑꯩꯅ ꯍꯥꯏꯕꯗ ꯑꯗꯣ ꯃꯍꯤ ꯌꯥꯝꯒꯅꯨ ꯈꯤꯇꯪ ꯀꯪꯍꯜꯂꯒ ꯊꯥꯎꯕꯨ ꯈꯤꯇꯪ ꯌꯥꯝ ꯐꯍꯜꯂꯒ ꯌꯥꯝꯅ ꯃꯍꯤ ꯌꯥꯝ ꯍꯥꯞꯀꯅꯨ ꯍꯥꯏꯕꯅꯦꯕ
ꯍꯣꯏ
ꯃꯥꯅꯣ ꯀꯔꯝ ꯃꯅꯣ ꯊꯣꯡꯉꯒꯅ ꯑꯩ ꯏꯟꯁꯥꯡ ꯄꯨꯔꯒ ꯃꯉꯣꯟꯗ ꯊꯣꯡꯉꯣ ꯍꯥꯏꯅ ꯇ ꯈ꯭ꯔꯕꯅꯦꯕꯀꯣ
ꯍꯣꯏ
ꯑꯗꯨꯗ ꯀꯔꯝꯃꯥꯏꯅ ꯊꯣꯡꯕ ꯃꯍꯤ ꯌꯥꯝ ꯆꯆꯤꯜꯂꯦ ꯑꯩ ꯍꯧꯒꯠꯄꯗ ꯃꯅꯝꯗꯤ ꯃꯅꯝꯗꯤ ꯌꯥꯝ ꯅꯨꯡꯁꯤꯌꯦꯕꯀꯣ
ꯍꯣꯏ
ꯂꯧꯈꯠꯄ ꯁꯨꯡꯌꯥ ꯌꯥꯗꯕꯅꯤꯅ ꯋꯥꯅꯤꯅ ꯃꯥ ꯊꯣꯡꯕꯗ
ꯌꯦꯡꯅꯤꯡꯉꯅ ꯈꯣꯒꯤ ꯀꯟꯁꯥꯡꯁꯦ
ꯈꯪꯗꯦ ꯀꯔꯝ ꯍꯥꯏꯅ ꯊꯣꯡꯕꯣꯣ ꯈꯪꯗꯦ ꯅꯍꯥꯟꯋꯥꯏꯗꯤ ꯃꯥ ꯐꯖ ꯐꯖꯅ ꯊꯣꯡꯅꯤ ꯉꯁꯤꯁꯦ ꯀꯔꯤ ꯇꯧꯔ ꯖꯠꯥ ꯈꯇꯪ ꯁꯥꯎꯕ꯭ꯔꯥ ꯊꯣꯡꯕ꯭ꯔꯥ ꯈꯪꯗꯦ
ꯑꯗꯨ ꯃꯥꯂꯦ
ꯎꯝ ꯑꯩꯅ ꯑꯁ ꯂꯣꯏꯔꯦ ꯑꯩꯁꯥꯡꯁꯤꯗꯤꯩ ꯍꯥꯏꯅ
ꯑ ꯂꯣꯏꯔꯦꯗ ꯑꯗꯨ ꯇꯧꯔꯗꯤ ꯍꯣꯏ ꯑꯗꯨꯅꯦ ꯑꯗꯨ ꯍꯦꯟ ꯑꯌꯨꯛ ꯑꯗ ꯍꯣꯔꯦꯟ ꯅꯨꯡꯗꯥꯡ ꯅꯪꯁꯨ ꯃꯥ ꯊꯣꯡꯒꯗꯣꯏꯔꯣ
ꯃꯥ ꯍꯌꯦꯡ ꯍꯣꯔꯦꯟꯗꯦ ꯑꯩ ꯃꯥ ꯃꯅꯥꯛꯇ ꯂꯦꯞ꯭ꯔꯒ ꯑꯁꯤ ꯍꯥꯞꯄꯣ ꯍꯥꯞꯄꯣ ꯍꯥꯏꯅ ꯂꯦꯞꯄꯒ ꯊꯣꯡꯍꯟꯒꯅꯤ ꯑꯗꯨ
ꯇꯧꯗꯗꯤ ꯑꯃꯨꯛꯀ ꯑꯌꯨꯛꯀꯨꯝꯅ ꯊꯣꯡꯉꯅꯤꯕ
ꯎꯝ ꯑꯁ ꯑꯌꯨꯛꯁꯦ ꯑꯩ ꯑꯣꯏꯅ ꯇꯧꯔꯦꯗ ꯃꯥꯅ ꯅꯨꯡꯗꯥꯡ ꯑꯣꯏꯅ ꯇꯧꯔꯨꯁꯅꯨ ꯃꯥꯁꯦ ꯑꯩꯅ ꯌꯦꯡꯁꯤꯟꯒꯅꯦꯕ ꯅꯠꯇ꯭ꯔꯗꯤ ꯃꯥ ꯑꯃꯨꯛ ꯇꯧꯔꯛꯀꯅꯦꯕ ꯉꯁꯤꯒꯤ ꯇꯥꯏꯞꯇ
ꯑꯗꯨꯅꯤ ꯍꯥꯎꯅꯔ ꯆꯥꯒꯗꯕ ꯌꯦꯟꯁꯥꯡꯗꯨꯣꯀꯣ
ꯍꯣꯏ ꯑꯩꯅ ꯍꯥꯏꯕꯅꯦ ꯑꯦꯁꯟꯁꯥ ꯐꯖꯅ ꯄꯨꯔꯛꯂꯛꯄꯦ ꯅꯪꯅ ꯀꯔꯝ ꯍꯥꯏꯅ ꯊꯣꯡꯕ꯭ꯔꯥ ꯍꯥꯏꯅꯣ ꯑꯁ ꯋꯥ ꯌꯥꯝ ꯉꯥꯡꯒꯅꯨ ꯑꯗꯨꯝ ꯆꯥꯕ ꯍꯥꯏ ꯍꯥꯏꯌꯦ ꯑꯩꯉꯣꯟꯗ
ꯃꯥ ꯃꯥ ꯁꯥꯎꯕ ꯃꯥꯜꯂꯦ ꯑꯗꯨꯗꯤ
ꯈꯪꯗꯦ ꯑꯩ ꯐꯥꯎ ꯀꯤꯕ ꯍꯧꯔꯦꯕ ꯍꯣꯏ ꯅꯨꯄꯥꯃꯥꯟꯗꯕ ꯇꯧꯅꯨ ꯇꯨꯃꯤꯟꯅꯨ ꯆꯥꯎ ꯍꯥꯏꯌ ꯏꯉꯣꯟꯗꯨ ꯑꯁ ꯉꯥꯡꯗ꯭ꯔꯦ ꯑꯗꯨꯗꯒꯤ ꯀꯔꯤ ꯍꯥꯏꯁꯤꯔꯥ ꯈꯪꯗ꯭ꯔꯦ
ꯑꯗꯨ ꯑꯣꯏꯔꯗꯤ
ꯑ
ꯄꯦꯟ ꯅꯨꯡꯗꯥꯡꯒꯤꯁꯨ ꯃꯥ ꯊꯣꯡꯉꯣ ꯑꯗꯨꯒ ꯅꯪꯅ ꯊꯣꯡꯕ ꯃꯐꯝꯗ ꯂꯦꯞꯂꯒꯀꯣ ꯅꯪꯁꯦ ꯃꯁꯤ ꯊꯝꯃꯣ ꯏꯁꯤꯡ ꯌꯥꯝ ꯊꯝꯒꯅꯨ ꯍꯥꯏꯅꯀꯣ
ꯎꯝ
ꯍꯥꯏꯔꯗꯤ ꯈꯔ ꯐꯥꯒꯅꯤꯌꯦ
ꯈꯪꯗꯦꯅꯦ ꯃꯥꯗꯣ ꯈꯤꯇꯪ ꯂꯝꯍꯦꯟꯕꯣ ꯃꯥꯜꯂꯦ ꯑꯁ ꯑꯗꯨꯝ ꯑꯩꯅ ꯐꯥꯅꯤꯡꯉꯥꯏ ꯍꯥꯏꯔꯁꯨ ꯂꯧꯗꯣꯏꯅꯦ ꯑꯩꯉꯣꯟꯗ ꯇꯦꯡꯀꯣꯜ ꯇꯦꯡꯀꯣꯟꯜꯅ ꯑꯩꯉꯣꯟꯗ ꯅꯞꯇꯅ ꯍꯥꯏꯅ ꯑꯃꯨꯛ ꯍꯥꯏꯔꯛꯀꯅꯦꯕ
ꯑꯗꯨꯁꯨ ꯆꯨꯝꯃꯤ ꯍꯣꯏ ꯑꯗꯨ
ꯑ
ꯍꯥꯎꯗ꯭ꯔꯗꯤꯩ ꯁꯨꯃꯥꯏꯅ ꯍꯥꯏꯒꯗꯧꯕꯅꯦꯕ
ꯍꯣꯏꯅꯦ ꯑꯩꯁ ꯈꯪꯗ꯭ꯔꯦ ꯀꯧꯔꯝꯃ ꯍꯥꯏꯅ ꯍꯥꯏꯁꯤꯔ ꯋꯥ ꯉꯥꯡꯅꯁꯨ ꯋꯥ ꯌꯥꯝ ꯁꯨꯝ ꯉꯥꯡ ꯃꯥꯜꯂꯦ ꯍꯥꯏꯌꯦ ꯅꯨꯄꯤꯤ ꯃꯥꯜꯂꯦ ꯈꯪꯗ꯭ꯔꯦ ꯋꯥ ꯁꯨꯡ ꯉꯥꯡ ꯉꯥꯡꯈ꯭ꯔꯦ
ꯑꯗꯨꯗꯤ ꯁꯝꯐꯨꯠ ꯁꯝꯐꯨꯠ ꯆꯥꯕ ꯇꯥꯔꯦ
ꯍꯣꯏ ꯆꯝꯐꯨꯠ ꯑꯣꯏꯅ ꯊꯨꯡꯍꯜꯂꯤꯦ ꯃꯥ ꯌꯥꯝ ꯍꯔꯥꯎꯔꯅꯤꯕ ꯆꯝꯐꯨꯠ ꯠ ꯑꯣꯏꯅ ꯇꯧꯔꯅꯦꯕ ꯊꯧꯔꯦꯟꯗꯤ ꯇꯔꯕꯣꯠ ꯇꯣꯔꯔꯕꯣꯣꯟ ꯑꯃ ꯄꯨꯔꯛꯂꯒ ꯊꯣꯡꯉ ꯍꯥꯏꯒꯅꯤ
ꯍꯣꯏ ꯑꯗꯨ ꯊꯣꯡꯉꯒ ꯑꯗꯨꯁꯨ ꯍꯥꯎꯕꯅꯤ
ꯍꯥꯎ ꯍꯥꯎꯗꯦ ꯍꯥꯎꯒꯅꯤ ꯑꯗꯣ ꯃꯥꯅ ꯀꯔꯝꯍꯥꯏꯅ ꯊꯣꯡꯒꯦꯔꯅ ꯈꯪꯗꯦ
ꯍꯣꯏ ꯑꯃꯨꯛꯀ ꯊꯣꯡꯕ ꯍꯩꯗ꯭ꯔꯗꯤꯀꯣ
ꯍꯣꯏ ꯆꯥꯛ ꯊꯣꯡꯕꯗꯤ ꯃꯥꯅꯦ ꯑꯍꯣꯏꯅꯦ
ꯆꯥꯛ ꯊꯣꯡ ꯆꯥꯛ ꯊꯣꯡꯕ ꯃꯇꯝ ꯃꯇꯝꯅ ꯍꯥꯏꯔꯗꯤ ꯃꯥꯅ ꯑꯃꯨꯛ ꯊꯣꯡꯒꯦ ꯍꯥꯏꯌꯦꯦ ꯈꯪꯗꯦ ꯑꯩꯅ ꯊꯣꯡꯡꯂꯗꯤ ꯍꯥꯎꯒꯦ ꯍꯥꯏ ꯈꯪꯗ ꯃꯥꯥꯁꯦ
ꯍꯣꯔꯦꯟ ꯅꯨꯡꯗꯥꯡꯗꯣ ꯃꯥ ꯊꯣꯡꯉꯨꯁꯤꯅ
ꯑ ꯅꯨꯄꯤ ꯑꯃ ꯄꯨꯁꯤꯜꯂꯒ ꯊꯣꯡꯍꯜꯂꯒ ꯊꯟꯕ ꯐꯥꯔꯦ ꯍꯥꯏꯅ ꯈꯜꯂꯤ
ꯍꯥꯏꯗꯤ ꯅꯨꯄꯤ ꯂꯧꯔꯒꯀꯣ ꯍꯥꯏꯕꯗꯤ ꯅꯨꯄꯤ ꯂꯧꯔꯒ ꯆꯥꯛ ꯊꯣꯡꯅꯤꯡꯉꯥꯏ ꯊꯝꯃꯣ ꯑꯗꯨꯗꯤ
ꯃꯁꯛ ꯐꯖꯕ ꯑꯃ ꯅꯨꯄꯤ ꯄꯨꯔꯛꯂꯒ ꯆꯥꯛ ꯊꯣꯡꯍꯟꯕꯤꯔꯤꯗꯤ ꯍꯥꯎꯗ꯭ꯔꯁꯨ ꯃꯥꯗꯤ ꯍꯥꯎ ꯍꯥꯎꯔꯦ ꯍꯥꯎꯔꯦ ꯍꯥꯏꯔꯦꯅꯦꯕ
ꯑꯗꯨꯗꯤ ꯍꯣꯏ
ꯆꯝꯐꯨꯠ ꯑꯣꯏꯔꯁꯨ ꯊꯨꯝ ꯌꯥꯜꯂꯁꯨ ꯑꯁ ꯅꯪꯒꯤ ꯈꯨꯠꯁꯦ ꯌꯥꯝ ꯍꯥꯎꯋꯦ ꯍꯥꯎꯋꯦ ꯍꯥꯏꯔꯤꯅꯦ ꯅꯨꯄꯤꯅ ꯊꯣꯡꯉꯗꯤ ꯑꯩꯅ ꯊꯣꯡꯉꯦꯗꯤ ꯍꯥꯎꯗꯦ ꯍꯥꯎꯗꯦ ꯍꯥꯎꯗꯦ ꯍꯥꯎꯗꯦ ꯍꯥꯎꯗꯦ ꯍꯥꯏꯕ ꯑꯩꯅ ꯁꯥꯎꯕ ꯑꯃꯨꯛꯀ
ꯆꯨꯝꯃꯦ ꯆꯨꯝꯃꯦ ꯍꯥꯎꯁꯨ ꯍꯥꯎꯗ꯭ꯔꯁꯨ ꯅꯨꯄꯤꯅ ꯊꯣꯡꯉꯗꯤ ꯍꯥꯎꯋꯦ ꯍꯥꯏꯒꯅꯤ
ꯑꯝ ꯑꯗꯣ ꯄꯤ ꯅꯨꯄꯤ ꯆꯠꯈ꯭ꯔꯕ ꯃꯇꯨꯡꯗ ꯑꯁ ꯍꯥꯎꯗꯦ ꯑꯃꯨꯛ ꯍꯥꯏꯔꯛꯀꯗ
ꯃꯃꯥꯡꯗ ꯍꯥꯎꯋꯦ ꯍꯥꯏꯕ ꯋꯥꯅꯤ ꯍꯥꯏꯅꯨꯀꯣ
ꯍꯁꯨ ꯑꯗꯨꯒꯨꯝꯕ ꯃꯤꯁꯤꯡꯁꯨ ꯌꯥꯝ ꯅꯨꯡꯉꯥꯏꯕꯅꯤꯅ ꯂꯩꯃꯤꯟꯅꯕꯀꯣ
ꯍꯣꯏ ꯑꯁꯖꯥꯗꯍꯦ ꯀꯩꯅꯣꯅꯦ ꯏꯟꯇꯔꯦꯁꯇꯤꯡ ꯇꯧꯕ ꯃꯤꯅꯦ ꯏꯃ ꯑꯗꯨꯁꯨ ꯏꯃꯗꯕꯗꯨꯁꯨꯣ
ꯍꯣꯏ ꯁꯨꯃꯥꯏ ꯁꯨꯃꯥꯏꯅ ꯇꯧꯕ ꯃꯤꯁꯤꯡꯗꯣ ꯌꯥꯝ ꯐꯕꯅꯤ ꯍꯥꯏꯕꯗꯤ ꯃꯅꯨꯡꯗꯤ ꯈꯣꯠꯄ ꯑꯗꯨꯗ ꯂꯩꯇꯦꯀꯣ ꯑꯗꯨ ꯃꯄꯥꯟꯗꯤ ꯁꯨꯃꯥꯏꯅ ꯇꯧꯋꯦ ꯑꯗꯨꯕꯨꯀꯣ
ꯍꯣꯏ ꯑꯗꯨ ꯃꯅꯨꯡꯗꯗꯤ ꯌꯥꯝ ꯊꯥꯕꯅꯦꯍꯩ
ꯍꯣꯏ ꯍꯣꯏ ꯑꯗꯨꯅꯦꯕ
ꯍꯧꯖꯤꯛ ꯑꯩꯈꯣꯏꯅꯤ ꯋꯥꯔꯤ ꯁꯥꯟꯅꯔꯒ ꯃꯥꯁꯦ ꯑꯁꯣꯝꯗ ꯇꯣ ꯅꯧꯔ ꯂꯩꯔꯤꯁꯦ
ꯃꯥꯁꯨ ꯇꯥꯔꯔꯕꯅꯦꯕ
ꯍꯣꯏ ꯇꯥꯕꯅꯤ ꯇꯥ ꯃꯥꯁꯨꯣ ꯉꯁꯥꯏꯗꯣ ꯃꯥꯅ ꯐꯤ ꯁꯨꯕ
ꯍꯣꯏ
ꯑꯗꯨꯗ ꯑꯩ ꯁꯇꯦ ꯑꯩꯁꯨ ꯐꯤ ꯁꯣꯛꯂ ꯂꯩꯕ ꯇꯥꯟꯖꯥ ꯌꯦꯡꯕ ꯐꯪꯕ ꯒ꯭ꯔꯥꯎ ꯑꯃ ꯁꯨꯒꯗꯧꯕ ꯂꯩꯕꯀꯣ
ꯍꯣꯏ
ꯃꯥ ꯃꯥꯅ ꯐ ꯀꯩꯅꯣ ꯐꯤ ꯁꯨꯕ ꯃꯇꯝꯗ ꯑꯩꯒꯤ ꯒ꯭ꯔꯥꯎ ꯑꯃ ꯄꯤꯁꯤꯜꯂꯒ ꯃꯥꯁꯨ ꯐꯟꯕꯅꯦ
ꯑ
ꯏꯇꯧꯗꯤ ꯀꯔꯤ ꯀꯔꯤ ꯇꯧꯔꯒ ꯂꯩꯕ꯭ꯔꯥ
ꯑꯩꯗꯤ ꯍꯣꯏ ꯑꯩꯗꯤ ꯀꯩꯁꯨ ꯇꯧꯗꯣꯏꯗ ꯍꯥꯏꯔꯗꯤ ꯍꯧꯖꯤꯛꯀꯥꯟꯁꯦ ꯌꯨꯝꯗ ꯂꯥꯛꯏ ꯍꯥꯏꯕꯗꯤ ꯑꯩꯒꯤ ꯑꯦꯛꯖꯥꯝꯁꯨ ꯂꯣꯏ ꯈꯕ ꯀꯣ
ꯍꯣꯏ
ꯑꯩꯒꯤ ꯑꯦꯛꯖꯥꯝ ꯍꯥꯏꯕꯁꯤ ꯑꯩꯒꯤ ꯁꯦꯃꯦꯁꯇꯔ ꯑꯩꯒꯤ ꯑꯦꯛꯖꯥꯝ ꯖꯨꯟꯗ ꯂꯣꯏꯈ꯭ꯔꯤꯕ ꯑꯗꯨ ꯍꯧꯖꯤꯛꯇꯤ ꯌꯨꯝꯗ ꯂꯩꯗ ꯍꯥꯏꯕꯗꯤ ꯑꯥ ꯊꯥ ꯀꯌꯥ ꯍꯥꯏꯔꯤꯁꯤꯔ ꯗꯤꯁꯦꯝꯕꯔ ꯐꯥꯎꯒꯨꯝꯕꯗꯤ ꯑꯩ ꯌꯨꯝꯗ ꯂꯥꯏꯔꯤꯛꯒꯀꯣ ꯐꯖꯅ ꯄꯣꯊꯥꯅꯤꯡꯒꯦ ꯍꯥꯏꯅ ꯈꯜꯂꯤꯕ ꯑꯗꯨꯒꯤ ꯊꯕꯛꯨꯗꯤ ꯇꯧꯗꯤ ꯍꯣꯏ ꯅꯪꯗꯤ
ꯑꯩꯗꯤ ꯂꯣꯏꯔꯤꯗ ꯑꯩꯗꯤ ꯀꯣꯂꯦꯖ ꯇꯝꯕꯁꯦ ꯂꯣꯏꯔꯦꯗꯥꯏ ꯑꯩ ꯃꯄꯥꯟ ꯔꯣꯝꯗ ꯂꯩꯌꯦ
ꯑꯣ ꯃ ꯄꯥꯟ ꯊꯥꯕꯤ ꯇꯝꯄꯥꯛ ꯉꯗꯕꯀꯣ
ꯑꯩ ꯃꯄꯥꯟꯂꯣꯝꯗ ꯂꯩꯕ ꯏꯃꯥꯟꯅꯕ ꯑꯃꯒ
ꯑꯣ ꯊꯕꯛꯀꯨꯝꯕ ꯇꯧꯔꯕꯣ
ꯊꯕꯛ ꯇꯧꯕꯅꯤ ꯍꯣꯏ ꯑꯁ ꯉꯁꯤꯁꯦ ꯊꯕꯛ ꯆꯥꯅꯤꯡꯗꯅ ꯀꯩꯅꯣ ꯉꯁꯤꯁꯦ ꯂꯩꯅꯤꯡꯒꯦ ꯇꯅꯨ ꯐꯣꯟ ꯇꯧꯔꯒ ꯑꯗꯨꯝ ꯂꯩꯕꯅꯤ ꯉꯁꯤꯁꯦ ꯎꯄꯥꯏ ꯂꯩ
ꯍꯧꯖꯤꯛꯇꯤ ꯃꯝꯂꯒ ꯃꯈꯣꯟꯜ ꯇꯥꯔꯒ ꯈꯔ ꯈꯗꯤ ꯀꯨꯝꯊꯥꯔꯛꯏ
ꯑꯥ ꯎꯝ
ꯑꯗꯨꯒꯅꯦ
ꯁꯥꯕ꯭ꯔꯣ ꯆꯤꯟ ꯔꯣꯝꯗꯁꯨ
ꯑꯩꯈꯣꯏ ꯈ꯭ꯋꯥꯏꯗꯒꯤ ꯄꯤꯔꯤꯊꯤꯕꯤꯗ ꯁꯥꯕ ꯃꯐꯝ
ꯑꯍꯥ ꯑꯩ ꯈꯪꯒꯝ ꯇꯧꯋꯦꯗ
ꯑꯁ ꯌꯥꯝ ꯁꯥꯕꯅꯦ
ꯆꯤꯡꯗ ꯌꯥꯝꯅ ꯁꯥꯕ ꯃꯐꯝꯗꯨꯗꯅꯦ ꯅꯣꯏ ꯅꯪꯅ ꯂꯩꯔꯤꯁꯦ ꯑꯩ ꯈꯪꯕꯒꯨꯝ ꯇꯧꯋꯦ ꯑꯃ ꯐꯝꯂꯣ
ꯑꯩꯗꯤ ꯆꯤꯡꯅ ꯂꯩꯗꯦ ꯍꯧꯖꯤꯛꯇꯤ
ꯆꯗ ꯂꯔ ꯋꯥ
ꯂꯩꯇꯦ ꯆꯤꯡꯅ ꯂꯩꯇꯦ ꯇꯝꯄꯥꯛꯀꯣ ꯍꯥꯏꯕꯗꯤ ꯇꯝꯄꯥꯛꯇ ꯂꯥꯛ ꯍꯥꯏꯕꯗꯤ ꯑꯩꯈꯣꯏꯅ ꯈꯪꯉꯤꯕ ꯇꯝꯄꯥꯛ ꯍꯧꯖꯤꯛ ꯍꯧꯖꯤꯛ ꯆꯠꯊꯔꯤꯕ ꯇꯝꯄꯥꯛꯅꯗꯕꯀꯣ ꯑꯇꯣꯞꯄꯗꯤ ꯇꯝꯄꯥꯛ ꯍꯣꯏ
ꯍꯣꯏ ꯈꯪꯉꯦ ꯈꯪꯉꯦ ꯁꯣꯝ ꯑꯍꯣꯏ ꯇꯝꯄꯥꯛ ꯑꯃ ꯆꯤꯡ ꯆꯤꯡꯒꯤ ꯇꯝꯄꯥꯛꯇꯔꯣ
ꯆꯤꯡꯒꯤ ꯇꯝꯄꯥꯛ ꯑꯩꯈ꯭ꯣꯏꯗꯗꯤ ꯆꯤꯡꯒꯤ ꯇꯝꯄꯥꯛ ꯅꯠꯇꯦꯗ ꯍꯥꯏꯕꯗꯤ ꯑꯩꯈꯣꯏꯒꯤ ꯃꯐꯝꯗ
ꯐꯧ ꯐꯧ ꯐꯧ ꯑꯆꯥ ꯈꯪꯉꯦ ꯈꯪꯉꯦ ꯈꯪꯉꯦ ꯍꯦꯛ ꯈꯪꯈ꯭ꯔꯦ
ꯈ꯭ꯋꯥꯏꯗꯒꯤ ꯁꯥꯕ
ꯍꯣꯏ ꯈꯪꯉꯦ ꯈꯪꯪ ꯇ꯭ꯔꯦꯟ ꯏꯁꯇꯦꯁꯟ ꯑꯃ ꯂꯩ ꯂꯧ
ꯍꯣꯏ
ꯑꯗꯨꯒ ꯀꯩꯅꯣ ꯇ꯭ꯔꯦꯟꯒꯤ ꯕ꯭ꯔꯤꯖ ꯑꯃ ꯂꯩꯕ ꯂꯩꯕ ꯃꯐꯝꯗꯨꯗꯔꯣ
ꯇ꯭ꯔꯦꯟꯒꯤ ꯕ꯭ꯔꯤꯖ ꯍꯥꯏꯕꯗꯤ
ꯕ꯭ꯔꯤꯖ ꯀꯩꯅꯣ ꯃꯊꯛꯇ ꯁꯦꯝꯂꯒ ꯇ꯭ꯔꯦꯟ ꯊꯣꯛꯅꯤꯡꯉꯥꯏ ꯕ꯭ꯔꯤꯖ ꯑꯃꯒꯤ ꯌꯥꯝ ꯁꯥꯡꯕ ꯑꯃ ꯂꯩꯕꯗꯣ
ꯑꯩꯈꯣꯏꯗꯨꯗꯤ ꯂꯩꯇꯦ ꯑꯗꯨꯕꯨ ꯑ ꯇ꯭ꯔꯦꯟꯅ ꯃꯈꯥ ꯆꯠꯄ ꯑꯩꯈꯣꯏꯅ ꯐ꯭ꯂꯥꯏꯑꯣꯚꯔꯅ ꯃꯊꯥꯛꯇ ꯒꯥꯔꯤ ꯆꯠꯄꯀꯣ
ꯑꯣ ꯇ꯭ꯔꯦꯟ ꯐ꯭ꯂꯥꯏꯑꯣꯚꯔ ꯑꯃ ꯕ꯭ꯔꯤꯖ ꯑꯃ ꯂꯩꯕꯗꯣ ꯁꯨ ꯁꯥꯕ ꯃꯐꯝꯗꯣ
ꯑ ꯑꯗꯨ ꯃꯐꯝ ꯅꯠꯇꯦ ꯑꯗꯨꯒ ꯑꯦꯌꯥꯔꯄꯣꯠꯁꯨ ꯂꯩꯌꯦ
ꯑꯦꯔ ꯄꯣꯠꯁꯨ ꯂꯩꯌꯦꯦ
ꯑꯗꯨꯕꯨ ꯑꯦꯔꯄꯣꯔꯠꯁꯤ ꯏꯟꯇꯔꯅꯦꯁꯅꯦꯜ ꯅꯠꯇꯕꯀꯣ
ꯑ
ꯎꯝ
ꯑꯥꯏ ꯈꯪꯒ ꯎꯒꯦ ꯍꯦ
ꯑꯗꯨꯗ ꯑ ꯂꯩꯑꯦ ꯑꯗꯨꯒ ꯍꯣꯁꯄꯤꯇꯥꯜ ꯃꯌꯥꯝꯁꯨ ꯂꯩꯑꯦ
ꯑꯆꯥꯥ
ꯑꯩꯈꯣꯏ ꯖꯥꯇꯤꯒꯤ ꯃꯤꯁꯤꯡꯁꯨ ꯃꯤ ꯌꯥꯝ ꯂꯩꯕ
ꯑꯣ ꯌꯥꯝ ꯐꯩꯅ
ꯈꯨꯟ ꯃꯈꯈꯣꯏ ꯈꯨꯟꯒꯨꯝꯅꯀꯣ ꯍꯥꯏꯕꯗꯤ ꯃꯈꯣꯏ ꯂꯩꯀꯥꯏ ꯂꯩꯀꯥꯏꯁꯤ ꯑꯩꯈꯥꯏ ꯑꯩꯈꯣꯏ ꯖꯥꯇꯤꯒꯤ ꯃꯤ ꯌꯥꯝ ꯂꯩ ꯏꯕꯀꯣ
ꯑ
ꯑꯩꯅ ꯃꯃꯤꯡ ꯍꯥꯏꯗꯤ ꯅꯪ ꯈꯪꯉꯅꯤ ꯁꯣꯏꯗꯅ ꯑꯗꯨ
ꯍꯣꯏ ꯑꯗꯣ ꯎꯝ ꯌꯥꯝ ꯂꯩ ꯌꯥꯝ ꯅꯨꯡꯉꯥꯏꯔꯝꯃꯅꯦ ꯑꯗꯨꯗꯤ ꯇ꯭ꯔꯦꯟ ꯏꯁꯇꯦꯁꯟꯁꯨ ꯂꯩꯑ ꯑꯦꯌꯥꯔꯄꯣꯠꯁ ꯂꯩꯛꯑꯦ ꯑꯗꯨꯒꯤ ꯃꯐꯝ ꯌꯥꯝ ꯐꯖꯔꯕꯅꯤ
ꯑꯩ ꯃꯐꯝ ꯊꯥꯖꯗꯗ ꯌꯥꯝ ꯃꯣꯠꯂꯤ
ꯑ
ꯌꯥꯝ ꯃꯣꯠꯂꯤꯕ ꯑꯩꯈꯣꯏꯒꯤ ꯃꯐꯝꯅꯤ ꯍꯥꯏꯕꯗꯤ ꯑꯩꯈꯣꯏ ꯍꯧꯖꯤꯛ ꯑꯩꯒꯤ ꯌꯨꯝ ꯃꯅꯥꯛꯇꯛꯇꯤ ꯃꯣꯠꯇꯦ ꯍꯥꯏꯕꯗꯤ ꯃꯁꯤꯗ ꯌꯨꯝ ꯌꯨꯝ ꯂꯩꯕ
ꯍ
ꯗꯤ ꯃꯒꯨꯝꯕꯟ ꯂꯩꯕ ꯑꯗꯨꯒꯤ ꯌꯥꯝ ꯃꯣꯠ
ꯑꯣ ꯑꯣ ꯍꯣꯏ ꯑꯗꯨ ꯃꯌꯥꯡ ꯃꯌꯥꯡ ꯆꯤꯡꯕ ꯀꯩꯅꯣ ꯃꯤ ꯂꯄꯅꯤ ꯅꯀꯣ ꯆꯥꯕ ꯊꯛꯄ ꯍꯨꯟꯗꯣꯛꯄꯤꯔꯝꯃꯅꯦꯕ ꯑꯗꯣ
ꯅꯨꯡꯗꯥꯡꯗ ꯊꯣꯛꯂꯛꯑꯒꯗꯤꯀꯣ ꯀꯣꯅꯥꯔ ꯀꯣꯅꯥꯗ
ꯂ
ꯁꯥ ꯄꯤꯌꯣ ꯆꯥꯛ ꯆꯥꯗ꯭ꯔꯤꯌꯦ ꯊꯥ ꯑꯃ ꯆꯥꯛ ꯆꯥꯗ꯭ꯔꯤꯌꯦ ꯍꯞꯇꯥ ꯑꯃ ꯁꯨꯃꯥꯏꯅ ꯇꯧꯋꯦ ꯑꯗꯨ ꯑꯣꯏꯇꯥ ꯃꯈꯣꯏ